ꯇꯕꯔꯣ
ꯍꯜꯂꯣ ꯍꯜꯂꯣ ꯇꯥ꯭ꯔꯣ
ꯍ ꯍꯜꯂꯣ ꯇꯥꯕꯕꯨ ꯇꯥꯏ ꯇꯥꯏ꯫ ꯆꯥꯛ ꯆꯥꯔꯕꯣ꯫
ꯆꯥꯛ ꯆꯥꯔꯦ ꯅꯪꯗꯤ ꯆꯥꯔꯕꯣ
ꯆꯥꯛ ꯆꯥꯔꯦ ꯅꯪꯗꯤ ꯆꯥꯕ ꯆꯥꯒꯦ꯫
ꯑꯩꯈꯣꯏꯗꯤ ꯉꯁꯤ ꯉꯥ ꯉꯥ ꯑꯃ
ꯑꯩꯈꯣꯏꯗꯤ ꯉꯁꯤ ꯉꯥ ꯉꯥ ꯑꯃ ꯇꯧꯔꯦ ꯑꯗꯨꯒ ꯃꯣꯔꯣꯛ ꯑꯃ ꯃꯦꯠꯂꯦ ꯅꯣꯏꯗꯤ ꯀꯩꯇꯪ ꯆꯥꯒꯦ꯫ ꯑꯩꯈꯣꯏ ꯁꯧꯒ꯭ꯔꯤ ꯑꯃꯒ ꯄꯥꯛꯅꯝꯒꯗ ꯆꯥꯏ ꯍꯥꯎꯏ꯫ ꯏꯆꯝ ꯆꯝꯅꯅ
ꯍꯥꯎꯕꯅꯤꯅꯦ ꯄꯥꯛꯅꯝꯁꯨ ꯁꯧꯒ꯭ꯔꯤꯒ ꯇꯧꯔꯒ
ꯍꯔ ꯎꯝ ꯑꯩ ꯄꯥꯛꯅꯁꯦ ꯈꯔ ꯌꯥꯝ ꯀꯟꯕꯁꯨ ꯅꯠꯇꯕ ꯌꯥꯝ ꯄꯦꯠꯄꯁꯨ ꯅꯠꯇ ꯇ ꯃꯌꯥꯏꯒꯤꯗꯨꯅ ꯍꯥꯎꯋꯦꯕ
ꯑꯗꯨꯅꯤꯅꯦ꯫ ꯄꯥꯛꯅꯝꯗ ꯃꯥꯒꯤ ꯀ ꯃꯅꯥꯗꯣ ꯃꯃꯤꯡꯗꯨꯣ ꯐꯥꯎꯔꯤꯦꯅ ꯑꯗꯨꯗꯤ ꯃꯅ ꯍꯣꯡꯕꯪ ꯅꯝꯕꯗꯣ
ꯎꯝ ꯀꯩꯅꯣ ꯌꯦꯡꯕꯅ
ꯑꯥ
ꯑ ꯎꯝ ꯌꯦꯡꯉꯕ ꯅ ꯋꯥꯛ ꯉꯝꯕ ꯅꯍꯥꯟꯃꯨꯛꯀꯤ ꯊꯕꯛ ꯀꯩꯅꯣꯒꯤꯗꯣ ꯊꯥꯖꯤꯟꯈꯤꯕ꯭ꯔꯣ ꯍꯣꯔꯇꯤꯀꯜꯆꯔꯒꯤꯗ
ꯊꯥꯖꯟꯒꯤꯕꯅꯦ
ꯊꯥꯖꯤꯟꯈꯤꯕꯅꯦ ꯑꯗꯨꯒꯤꯗꯣ ꯅꯪꯒꯤ ꯊꯥꯖꯟꯗꯕ꯭ꯔꯥ ꯑꯩ ꯊꯥꯖꯤꯜꯂꯦ ꯑꯩ ꯑꯦꯜ ꯗꯤ ꯁꯤꯗ ꯑꯣꯏꯅ ꯊꯥꯖꯤꯟꯒꯦꯕꯅꯦ ꯉꯉꯥꯡꯒꯤꯗ ꯑꯩꯁꯨ ꯑꯦꯐꯤ ꯑꯩꯒꯤꯗ ꯑꯣꯏꯅ ꯊꯥꯖꯤꯟꯒꯦ ꯎꯝ ꯀꯩꯀꯩ ꯄꯥꯒꯦ ꯑꯦꯐ ꯑꯦꯒꯤꯕꯨ
ꯀꯦꯐꯦꯒꯤꯗꯣ ꯈꯪꯗꯤ ꯅꯉꯣꯟꯗ ꯀꯩꯀꯩ ꯂꯩꯒꯦ ꯑꯩꯉꯣꯟꯗꯗꯤ ꯑꯩꯁꯨ ꯑꯝꯇ ꯂꯩꯇꯕꯩꯅ ꯍꯪꯒꯦ ꯇꯧꯔꯤꯅꯤ ꯑꯦꯁ ꯑꯦꯁ ꯁꯤꯒꯨꯝꯕ ꯑꯥꯏ ꯕꯤꯒꯨꯝꯕ ꯉꯥꯛꯇ ꯉꯥꯏꯔꯦꯕ ꯑꯩꯉꯣꯟꯗꯁꯨ ꯑꯩꯗꯤ ꯒꯨꯒꯜꯗꯒꯤ ꯑꯃꯨꯛ ꯑꯃꯨꯛ ꯆꯪꯉ ꯌꯦꯡꯕꯒꯨꯝꯕ ꯑꯗꯨ ꯌꯨꯇ꯭ꯌꯨꯕꯇꯒꯤꯁꯨ ꯑꯃꯨꯛ ꯌꯦꯡꯕꯒꯨꯝꯕ ꯎ ꯑꯗꯨ ꯑꯣꯏꯔꯒ ꯇꯣꯄꯤꯛ ꯁꯤꯂꯦꯕꯁꯁꯨ ꯊꯣꯛꯇꯦ ꯃꯣꯏꯒꯤ ꯇꯧꯔꯤꯁꯦ ꯀꯃꯥꯏ ꯀꯩ ꯀꯥꯏꯗꯦ ꯍꯪꯗꯣꯏꯅꯣ ꯒ꯭ꯌꯥꯟ ꯇꯥꯗꯦ ꯈꯪꯗꯦꯗ ꯑꯗꯨꯒꯤꯗꯤ ꯂꯥꯏꯟ ꯇꯝꯃꯃꯥꯏ ꯂꯥꯛꯆꯔꯛꯒꯦ ꯎꯝ ꯋꯥꯏ ꯒ꯭ꯌꯥꯟ ꯇꯥꯅꯤ ꯋꯥꯛꯀꯤꯡ ꯑꯗꯨ ꯆꯠꯇ꯭ꯔꯕ ꯋꯥꯛꯀꯤꯡꯁꯦ ꯑꯩꯈꯣꯏ ꯍꯧꯖꯤꯛ ꯂꯝꯕꯤꯁꯦ ꯌꯥꯝ ꯅꯨꯡꯉꯥꯏꯇꯦꯕ ꯃꯣꯏꯒꯤ ꯇ꯭ꯔꯦꯟꯒꯤ ꯀꯣꯊꯣꯛꯄꯒꯤ ꯎ ꯑꯗꯨꯗꯨꯅ ꯋꯀꯤꯡꯗꯤ ꯂꯦꯞꯀꯦ ꯑꯩꯁꯦ ꯂꯦꯞ ꯕꯦꯛ ꯈꯣꯡꯒ ꯌꯥꯗꯕꯅꯦ ꯅꯪ ꯀꯩꯗꯧꯔꯤꯕ ꯖꯤꯡꯒꯗ ꯀꯣꯠꯈ꯭ꯔꯦ ꯑꯩꯁ ꯎ ꯊꯣꯠꯂꯦ ꯑꯗꯨꯗꯤ ꯎ ꯄꯣꯠꯁꯄꯥꯏꯔꯤꯇꯤ ꯈꯔ ꯊꯨꯅ ꯑꯣꯏꯁꯟꯅꯅꯕ ꯃꯥꯥꯟꯅꯅ ꯑꯗꯨꯗꯤ ꯅꯪꯁꯨ ꯆꯥꯕꯒ ꯇꯨꯝꯃꯒ ꯇꯧ ꯂꯩꯔꯦ ꯎꯝ ꯑꯗꯨꯅ ꯐꯖꯔꯦ ꯄꯨꯣꯀꯦꯠ ꯃꯥꯟꯅꯩꯅꯦ ꯑꯗꯨꯗꯤ
ꯑꯩꯅ ꯁꯣꯝ ꯅꯥꯀꯥꯟꯗ ꯂꯝꯕꯤ ꯌꯥꯗꯕꯒꯤ ꯆꯥꯔꯒ ꯇꯨꯝꯃꯒ ꯆꯥꯔꯒ ꯇꯨꯝꯃꯒ ꯇꯧ ꯂꯩꯕ ꯑꯁ
ꯍꯥꯞꯄꯨ ꯖꯔꯤꯗ ꯌꯨꯝꯗ ꯁꯨꯝ ꯂꯩꯁꯟꯕꯁꯤꯁꯨ ꯌꯥꯗꯅꯅ ꯋꯥꯈꯜ ꯂꯣꯏ ꯐꯛꯆꯜꯂꯤꯔꯦ ꯎꯝ ꯑꯩꯗꯤ ꯍꯟꯗꯛ ꯀꯥꯡꯒꯤꯁꯤ ꯈꯔ ꯆꯧꯁꯤꯗꯅ
ꯍꯟꯗꯛ ꯀꯥꯡꯉꯦꯗ ꯆꯠꯂꯨꯁꯦ
ꯎꯝ ꯈꯔ ꯂꯝ ꯀꯣꯏ ꯌꯨꯝꯗ ꯂꯩꯃꯟꯕꯒ ꯌꯥꯗ꯭ꯔꯦ
ꯍꯟꯗꯛ ꯀꯥꯡꯉꯤꯗ ꯀꯤꯆꯤ ꯑꯃ ꯆꯥꯅꯕ
ꯎꯝ
ꯑ
ꯒꯦꯝꯒꯗꯤ ꯑꯗꯨꯝ ꯁꯥꯟꯅꯗ꯭ꯔꯕ ꯑꯩ ꯑꯩ ꯒꯦꯝꯁꯦ ꯑꯃ
ꯈꯔꯗꯤ ꯁꯥꯟꯅꯔꯝꯕꯅꯤ ꯑꯦꯝ ꯕꯤꯗꯨꯁꯨ ꯌꯥꯝ ꯆꯥꯎꯃꯜꯂꯦꯅ
ꯀꯊꯄꯦ ꯀꯩꯒꯤꯦꯝ ꯑꯣꯏꯗꯅꯣ ꯑꯃꯒꯦꯟꯁꯤꯟ ꯏꯝꯄꯦꯛ ꯑꯃ ꯂꯩꯌꯦ ꯎ ꯃꯤ ꯃꯌꯥꯝ ꯀꯩꯅꯤ ꯄꯨꯔꯥ ꯖ꯭ꯋꯥꯔꯒꯤ ꯃꯑꯣꯡꯅꯦꯕ ꯁꯤꯁꯨ ꯑꯁ ꯇꯧꯋꯤꯅꯦ ꯁꯔꯕꯥꯏꯕꯦꯜꯒꯨꯝꯕ ꯑꯣꯏꯗꯣꯏꯔꯥ
ꯍꯣꯏ ꯍꯣꯏ ꯑꯗꯨꯒꯨꯝꯕꯒꯤ ꯃꯑꯣꯡꯗ ꯑꯣꯏꯗꯣꯏꯅꯦ ꯑꯗꯨꯒ ꯅꯨꯡꯗꯤ ꯌꯥꯝ ꯅꯨꯡꯉꯥꯏꯕ ꯑꯗꯨꯏ ꯒꯦꯝꯗꯣ ꯆꯥꯎꯗꯤ ꯌꯥꯝ ꯆꯥꯎꯕ
ꯅꯪꯗꯤ ꯀꯩꯀꯩ ꯁꯥꯟꯅꯒꯦ ꯑꯩꯗꯤ ꯍꯥꯟꯅꯩ ꯀ꯭ꯂꯥꯟꯗꯨꯅꯦ ꯑꯗꯨꯗꯒꯤ ꯃꯣꯕꯥꯏꯜ ꯂꯤꯖꯦꯟꯒꯤ ꯃꯦꯖꯤꯛ ꯆꯦꯁꯇꯨꯅꯦ ꯑꯗꯨ ꯈꯔ ꯁꯥꯟꯅꯔꯅꯤ ꯖꯤꯛ ꯄꯥꯛ ꯁꯥꯟꯅ ꯐꯪꯗ꯭ꯔꯦꯗ ꯑꯁ ꯑꯩꯗꯤ ꯃ‌ꯣꯕꯥꯏꯜ ꯂ‌ꯦꯖ‌ꯦꯟꯒꯝ ꯇ‌ꯣꯛꯑꯦꯗ ꯇ‌ꯣꯛꯄꯅꯗꯤ ꯐꯩ ꯁꯨꯝ ꯉꯥꯛꯇꯪ ꯀꯤ ꯀꯩꯅꯣ ꯇꯧꯔꯒꯥꯟꯅ ꯉꯥꯛꯇꯪ ꯉꯥꯛꯇꯪ ꯆꯪꯉꯒ ꯁꯥꯟꯅꯕꯅꯤꯗ ꯍꯥꯟꯅꯩ ꯇꯥꯏꯞꯇꯤ ꯁꯥꯟꯅꯗ꯭ꯔꯦ ꯑꯩꯖꯨ ꯑꯗꯨꯅꯦ ꯍꯥꯏꯁꯦ ꯍꯧꯖꯤꯛꯀꯥꯟꯁꯦ ꯁꯨꯝ ꯀꯩ ꯍꯥꯏꯅꯤ ꯕꯤꯠꯀꯥ ꯑꯝꯐꯧ ꯂꯩꯁꯜꯂꯛꯇ꯭ꯔꯦꯗ ꯎꯝ ꯑꯦ ꯅꯍꯥꯟ ꯑꯃ ꯖꯣꯝꯕꯤꯒꯤ ꯁꯥꯟꯅꯩꯌꯦꯗꯨꯗꯤ ꯅꯨꯡꯉꯥꯏꯕꯔꯥ ꯅꯍꯟ ꯑꯝ ꯖꯣꯝꯕꯤꯒꯤ ꯁꯥꯟꯅꯩꯌꯦꯗꯣ ꯀꯛꯈ꯭ꯔꯦ ꯑꯗꯨꯁꯨ ꯀꯩꯗꯧꯔꯒ‌ꯦ ꯑꯩꯈꯣꯏ ꯑꯩꯈꯣꯏ ꯃꯌꯥꯝ ꯇꯧꯔꯒꯥ ꯁꯥꯟꯅꯕ ꯅꯨꯡꯉꯥꯏꯒꯗ꯭ꯔꯅ ꯇꯧꯔꯒ ꯒ꯭ꯌꯥꯟ ꯑꯃ ꯇꯥꯗꯦ ꯃꯜꯇꯤ ꯄ꯭ꯂꯦꯌꯔꯒꯨꯝꯕ ꯑꯩꯈꯣꯏ ꯃꯌꯥꯝ ꯑꯃꯅꯤ ꯄꯨꯜꯂꯒ ꯁꯥꯟꯅꯕꯗꯨꯅ ꯕꯤꯠ ꯌꯥꯎꯋꯦꯗꯅ ꯒꯦꯝ ꯍꯥꯏꯁꯦ ꯍꯣꯏ ꯑꯗꯨꯅꯦ ꯍꯥꯏꯁꯦ ꯑꯗꯨꯁꯨ ꯌꯥꯎꯗꯦ ꯑꯗꯒꯤ ꯒꯌ꯭ꯥꯟ ꯑꯃꯥ ꯇꯥꯁꯤꯟꯂꯛꯇ‍꯭ꯔꯕꯥ ꯄꯣꯠꯇꯣ ꯊꯥꯏꯅꯥ ꯑꯩꯈꯣꯏꯅ ꯐꯣꯟꯗ ꯒꯦꯝ ꯁꯥꯟꯅꯅꯤꯡꯉꯥꯏ ꯗ ꯂꯦꯞꯇꯣꯞꯇꯒ ꯑꯥꯏ ꯖꯤ ꯑꯥꯏ ꯁꯥꯟꯅꯕꯩꯗꯨꯗꯤ ꯎꯪ ꯅꯨꯡꯉꯥꯏꯇꯔꯣ ꯗꯨꯏ ꯃꯇꯝꯗꯨꯅ ꯍꯦꯟꯅꯥ ꯏꯔꯒ ꯁꯤꯜꯂ ꯁꯤꯜꯂꯒꯥꯒ ꯄꯥꯏꯅꯕꯤ ꯇꯧꯕ ꯑꯗꯨꯅꯦ ꯍꯥꯏꯁꯦ ꯍꯧꯖꯤꯛꯇꯤ ꯒꯦꯝꯒꯥꯁꯦ ꯀꯩꯗꯧꯔꯕꯅꯣ ꯈꯪꯗ꯭ꯔ‌ꯦ ꯑꯁ ꯍꯨꯃꯥꯡ ꯄꯨꯟꯁꯤ ꯁꯨꯃꯥꯡꯗꯒ ꯀ꯭ꯔꯤꯛꯀꯦꯠꯀ ꯁꯥꯟꯅ ꯐꯨꯠꯕꯣꯜꯒ ꯁꯥꯟꯅ ꯇꯧꯗꯅ ꯑꯦ ꯑꯗꯨꯒꯤ ꯑꯗꯨꯒꯤ ꯃꯇꯝꯗꯨꯗ ꯏꯅꯨꯡꯗ ꯅꯨꯡꯉꯥꯏꯌꯦꯅꯦ ꯑꯩꯈꯣꯏꯅ ꯃꯊꯥꯏ ꯊꯥꯏꯅ ꯁ꯭ꯀꯨꯜ ꯆꯠꯂꯤꯉꯩ ꯋꯥꯏ ꯈꯣꯠꯂꯤ ꯁ꯭ꯀꯨꯜ ꯆꯠꯄꯁꯤꯗ ꯂꯣꯏꯈ꯭ꯔꯗꯤ ꯂꯣꯏꯈ꯭ꯔꯗꯤꯅ ꯈꯜꯂꯒ ꯍꯧꯖꯤꯛꯅ ꯑꯃꯨꯛ ꯊꯕꯛꯁꯦ ꯑꯃꯨꯛ ꯊꯤꯕꯗ ꯑꯃꯨꯛ ꯋꯥꯕꯤꯅꯦꯕ ꯍꯧꯖꯤꯛꯀꯤꯁꯤꯅ ꯑꯁꯦꯡꯕ ꯑꯋꯥꯕꯅꯤ ꯍꯥꯟꯅꯩꯗꯨꯗꯤ ꯆꯨꯝꯅ ꯉꯥꯏꯍꯥꯛ ꯋꯥꯕꯥꯅꯦ ꯁꯤꯅ ꯋꯥꯈꯜꯗꯒꯤ ꯀꯩꯗꯒꯤ ꯐꯦꯃꯤꯂꯤꯒꯤ ꯄ꯭ꯔꯦꯁꯔ ꯀꯔꯤ ꯀꯔꯥ ꯃꯌꯥꯝꯗꯨꯅ ꯇꯧꯔꯛꯄꯅꯤꯟ ꯑꯗꯨꯅꯤꯅꯦꯍꯦ ꯁꯤꯕꯨ ꯀꯥꯃꯥꯏꯟ ꯇꯧꯗꯣꯏꯅꯣ ꯑꯩꯈꯣꯏꯁꯨ ꯁꯥꯏ ꯁꯨꯝ ꯂꯩꯗꯣꯔꯕ ꯁꯤꯅꯦ ꯑꯁ ꯑꯩꯗꯤ ꯁ꯭ꯀꯨꯜꯕꯨ ꯍꯧꯅ ꯅꯧꯅ ꯑꯃꯨꯛ ꯀꯥꯕ ꯍꯧꯅꯤꯡꯏꯌꯦ ꯑꯗꯨꯏ ꯃꯇꯝꯗꯨꯅ ꯍꯦꯟꯅ ꯅꯨꯡꯉꯥꯏꯇ꯭ꯔꯣ ꯑꯗꯨꯅꯦ ꯉꯥꯏꯍꯥꯛ ꯁ꯭ꯀꯨꯜ ꯆꯠꯂꯨꯔꯁꯨ ꯍꯜꯂꯛꯑꯒ ꯄꯨꯂꯞ ꯁꯥꯟꯅꯃꯤꯟꯅꯕ ꯈꯣꯠꯃꯤꯟꯅꯕ ꯇꯧꯕꯗꯣ
ꯎꯝꯍꯝ ꯎꯝ ꯏꯃꯥ ꯕꯕꯥꯗꯤ ꯅꯥꯗꯦꯀꯣ
ꯗ‌ꯦꯀꯣ ꯎꯝ ꯀꯩꯁꯨ ꯑꯅꯥꯕ ꯈꯣꯠꯅꯥꯕꯗꯤ ꯌꯥꯎꯗꯦ ꯑꯗꯨ ꯍꯥꯟꯅꯒꯤ ꯑꯗꯨꯝ ꯕꯤ ꯄꯤ ꯗꯥꯏꯕꯤꯇꯤꯁ ꯑꯅꯤꯃꯛ ꯂꯩꯕꯅꯤꯅꯅꯦ ꯊꯥ ꯊꯥꯒꯤ ꯃꯣꯏ ꯍꯤꯗꯥꯛ ꯂꯧꯕ ꯆꯠꯂꯦ ꯑꯗꯨꯝ ꯍꯤꯗꯥꯛꯇꯤ ꯂꯦꯞꯄꯗꯤ ꯌꯥꯗ꯭ꯔꯦ ꯅꯣꯏꯒꯤꯗꯤ ꯀꯩꯝ ꯇꯧꯗꯦꯀꯣ ꯍꯅꯨꯁꯜꯂꯛꯄꯒꯤ ꯂꯥꯏꯅ ꯃꯆꯥ ꯃꯆꯥ ꯁꯨꯝ ꯁꯨꯝ ꯍꯥꯞꯀꯠꯂꯛꯏ ꯎꯝ ꯐꯤꯖꯤꯑꯣꯊꯦꯔꯥꯄꯤ ꯆꯠꯂꯤ ꯑꯩꯈꯣꯏ ꯃꯥꯅ ꯀꯩꯗꯧꯔꯒꯦ ꯃꯈꯨꯠ ꯂꯦꯡꯕ ꯌꯥꯗꯦꯌꯦ ꯑꯦ ꯑꯃ ꯈ꯭ꯋꯥꯡꯒꯤꯗꯨꯗꯤ ꯐꯈ꯭ꯔꯕꯣ ꯑꯁ ꯈꯪꯗꯦꯗ ꯗꯨꯁꯨ ꯃꯥꯁꯦ ꯅꯥꯏꯁꯨ ꯀꯌꯥ ꯍꯥꯏꯗꯦꯕ ꯑꯗꯨꯅ ꯅꯥꯔ ꯀꯥꯟꯗꯦ ꯄꯣꯞ ꯇꯥꯔ ꯀꯥꯟꯗ ꯍꯦꯛꯇ ꯑꯗꯨ ꯅꯥꯏ ꯑꯗꯥ ꯅꯥꯏ ꯇꯧꯔꯛꯄꯅꯤꯅꯥꯕ ꯑꯁ ꯑꯗꯨ ꯉꯥꯛꯇꯅꯤ ꯑꯗꯨꯅꯁꯨ ꯍꯦꯟꯅ ꯄꯩꯁꯥꯁꯨ ꯆꯪꯕꯅꯦ ꯑꯗꯨꯅꯦ ꯑꯩꯈꯣꯏ ꯍꯥꯏꯁꯤ ꯅꯍꯥꯟꯅ ꯍꯥꯟꯅ ꯈꯔ ꯈꯔ ꯅꯥꯔꯤꯉꯩꯗꯨꯗ ꯍꯥꯏꯔꯛꯑꯣ ꯑꯗꯨꯏ ꯑꯣꯏꯇꯥꯔꯗꯤ ꯆꯪꯗꯤꯗꯅ ꯎꯝ ꯑꯗꯣ ꯃꯥꯅ ꯂꯥꯁ ꯏꯇꯦꯁꯇꯗ ꯍꯥꯏꯖꯤꯜꯂꯛꯑꯕꯅꯤꯅ ꯌꯥꯗ꯭ꯔꯦ ꯑꯩꯈꯣꯏꯁꯨ ꯇꯧꯔꯤꯕꯅꯦ ꯌꯥꯝ ꯆꯪꯂꯦ ꯃꯃꯥꯡ ꯆꯍꯤꯗꯅꯤꯅꯦ ꯃꯃꯥ ꯑꯃꯨꯛ ꯑꯣꯄꯔꯦꯁꯟ ꯇꯧꯔꯨꯕꯗꯣ ꯃꯥꯅ ꯀꯩꯗꯧꯕꯒꯤ ꯀꯩꯅꯣꯒꯤ ꯗ ꯅꯨꯡ ꯂꯩꯔꯝꯕꯅꯤꯅꯦ ꯒꯣꯜ ꯕ꯭ꯂꯗꯔꯒꯤꯗ ꯕꯕꯤꯅꯥꯗ ꯑꯁ ꯇꯧꯔꯨꯔꯦ ꯗꯥꯏꯕꯤꯇꯤꯁꯀꯨꯝꯕ ꯂꯩꯕꯗ ꯑꯗꯨꯃꯥꯏꯅ ꯅꯨꯡ ꯂꯩꯕꯗꯣ ꯃꯣꯏꯒꯤ ꯑꯥ ꯗꯗꯥꯏꯄꯤꯇꯤꯁ ꯇꯧꯕ ꯃꯤꯗ ꯗꯤ ꯑꯣꯄꯔꯦꯁꯟ ꯌꯥꯝ ꯇꯧ ꯌꯥꯗꯦ ꯍꯥꯏꯗꯥꯏꯅꯦ ꯎꯝ ꯑꯗꯨ ꯀꯤꯍꯣꯜꯅꯤꯅ ꯀꯩꯁꯨ ꯌꯥꯝ ꯆꯥꯎꯅ ꯑꯣꯄꯔꯦꯁꯟ ꯇꯧꯕ ꯅꯠ ꯇꯝꯅꯤꯅ ꯀꯩꯁꯨ ꯀꯥꯏꯗꯕ꯭ꯔꯥ ꯈꯥꯟꯕꯋꯥꯅꯦ ꯑꯁ ꯍꯥꯏꯗꯤ ꯃꯈꯨꯟ ꯃꯆꯥ ꯃꯆꯥ ꯑꯅꯤꯗꯅ ꯍꯨꯠꯂꯤꯗꯤ
ꯎꯝ
ꯎꯝ ꯑꯁ ꯑꯩꯁꯨ ꯊꯥꯏꯅ ꯑꯉꯥꯡ ꯑꯣꯏꯔꯤꯉꯩꯗ ꯇꯧꯔꯕꯅꯤꯅꯦ ꯒꯨꯍꯥꯇꯤ ꯆꯠꯇꯅ ꯁ꯭ꯋꯥꯏꯗ ꯀꯤꯗꯅ ꯁꯤꯕꯨ ꯆꯤꯟꯖꯥꯛꯅ ꯑꯣꯏꯗꯣꯏ ꯖꯥꯠꯂꯣ ꯆꯤꯟꯖꯥꯛ ꯅꯥꯄꯤ ꯃꯅꯥ ꯃꯁꯤꯡ ꯀꯔꯤ ꯀꯔꯥꯁꯤꯡꯁꯤꯅ ꯃꯥꯜꯂꯤꯗ ꯍꯧꯖꯤꯛ ꯀꯟꯁꯥꯜꯗꯩ ꯀꯩꯗꯒꯤ ꯒꯌ꯭ꯥꯟ ꯃꯤꯠ ꯇꯥꯗ꯭ꯔꯦ
ꯑꯗꯨꯅꯤꯅꯦ ꯁꯤꯖꯤꯅꯤꯅꯦ ꯑꯩꯅ ꯑꯥ ꯁꯨꯃꯥꯏꯅ ꯁꯨꯝ ꯂꯩꯗꯣꯏ ꯁꯔꯛꯄꯨꯗꯤ
ꯍꯤꯡꯒꯣꯜ ꯃꯆꯥ ꯑꯃ ꯀꯣꯏꯅꯤꯡꯉꯤꯁꯦ ꯑꯗꯨꯅꯦ ꯑꯩꯈꯣꯏꯒꯤ ꯇꯉꯥꯏ ꯁꯦꯡꯅ ꯆꯥꯒꯗꯧꯕ ꯀꯩꯅꯣꯗꯨꯕꯣ ꯀꯦꯝ ꯍꯥꯇꯦꯗ ꯑꯣꯔꯒꯥꯅꯤꯛ ꯑꯣꯏꯕ ꯍꯥꯔꯒꯨꯝꯕ ꯑꯗꯨꯒꯨꯝꯕꯗꯤ ꯀꯩꯁꯨ ꯀꯥꯏꯗꯕ ꯑꯗꯨꯃꯥꯏꯅ ꯇꯧꯔꯒ ꯑꯃ ꯇꯧꯔ ꯌꯨꯝꯒꯤꯒ ꯆꯥꯅꯕ ꯈꯔꯀꯣ ꯎꯝ ꯑꯗꯨꯒ ꯆꯔꯝꯗꯥꯏ ꯆꯔꯝꯗꯥꯏꯗꯒ ꯍꯦꯛꯑꯒ ꯗꯥꯏꯔꯦꯛ ꯐ꯭ꯔꯦꯁꯇ ꯆꯥꯕꯗꯣ
ꯎꯝ
ꯎꯝ ꯍꯪꯒꯥꯝꯇ ꯑꯣꯏꯔꯁꯨ ꯑꯗꯨꯅ ꯍꯦꯟꯅ ꯍꯥꯎꯗꯣꯏꯅꯦꯅ ꯍꯛꯆꯥꯡꯁꯨ ꯐꯕ ꯍꯥꯎꯁꯨꯐ ꯍꯥꯎꯁꯨ ꯍꯥꯎꯕꯅ ꯇꯤꯟꯅꯒ ꯆꯥꯗꯕ ꯃꯅꯥ ꯃꯁꯤꯡꯗꯨꯗꯤ ꯆꯥꯔꯨꯔꯅꯨ ꯍꯥꯏꯅꯔꯕꯅꯦ ꯍꯥꯎꯖꯤꯛꯀꯥꯟ ꯎꯝ ꯑꯁ ꯑꯗꯨ ꯍꯥꯏꯔꯒ ꯑꯩꯈꯣꯏ ꯄꯁꯦ ꯕꯦꯔꯥꯅꯤꯉꯣ ꯀꯩꯊꯦꯜ ꯆꯠꯂꯗꯤ ꯑꯗꯨꯒꯨꯝꯕ ꯇꯤꯟ ꯆꯥꯕ ꯉꯥꯛꯇꯅꯦ ꯂꯩꯔꯛꯏꯁꯦ ꯇꯤꯟ ꯆꯥꯕ ꯉꯥꯛꯇ ꯎꯝ ꯈꯨꯏꯕ ꯇꯤꯟ ꯆꯥꯕ ꯑꯗꯨꯒꯨꯝꯕ ꯉꯥꯛꯇꯅꯦ ꯂꯩꯔꯛꯏꯖꯦ ꯑꯗꯨꯅ ꯍꯥꯔ ꯌꯥꯝ ꯌꯥꯎ ꯍꯥꯔ ꯌꯥꯝ ꯌꯥꯎꯗꯦ ꯇꯥꯏꯅꯦ ꯎꯝ ꯑꯗꯨꯅ ꯍꯛꯆꯥꯡ ꯁꯣꯛꯍꯧꯗꯕꯗꯨꯅ ꯐꯩ ꯐꯠꯇ꯭ꯔꯁꯨ ꯈꯔ ꯍꯨꯟꯗꯣꯛꯆꯒꯔꯁꯨ ꯈꯔ ꯆꯍꯥꯎꯕ ꯌꯥꯔꯗꯤ ꯌꯥꯔꯦꯅ ꯑꯗꯨꯝ ꯑꯗꯨꯒꯨꯝꯕ ꯉꯥꯛ ꯂꯩꯔꯛ ꯂꯩꯔꯦ ꯑꯗꯨ ꯐꯩꯅꯦ ꯎꯝ ꯑꯩꯈꯣꯏꯒꯤꯗꯤ ꯑꯁ ꯁꯤꯗꯤ ꯇꯦꯛꯑ ꯑꯗꯨ ꯇꯧꯔꯦꯇꯕ ꯄꯨꯔ ꯂꯥꯛꯀꯅꯤꯕ ꯑꯁ ꯑꯗꯨ ꯐꯖꯔꯦ ꯑꯗꯥ ꯇꯧꯔꯦ ꯆꯥꯎꯔꯦ ꯌꯦꯡꯕ ꯅꯨꯡꯉꯥꯏꯔꯦ ꯀꯥꯏꯟꯗꯨꯗꯤ ꯍꯥꯔ ꯉꯥꯛ ꯇ ꯅꯦꯕ ꯑꯌꯥꯝ ꯑꯗꯨꯅꯦ ꯐꯕꯨ ꯌꯥꯝ ꯐꯖꯔꯗꯤ ꯀꯤꯔꯤ ꯆꯥꯕꯅ ꯎꯝ ꯎꯝ ꯁꯥ ꯉꯥꯗꯁꯨ ꯍꯧꯖꯤꯛꯀꯥꯟꯗꯤ ꯒ꯭ꯌꯥꯟ ꯃꯦꯟ ꯇꯥꯁꯜꯂꯛꯇ꯭ꯔꯦ ꯑꯗꯨꯅꯤꯅꯦ ꯎꯝ ꯌꯦꯟꯗꯒ ꯄꯤꯖꯔꯤꯕ ꯃꯆꯤꯟꯖꯥꯛꯇꯨꯒꯤ ꯅꯨꯃꯤꯠ ꯅꯤꯐꯨꯃꯉꯥꯗ ꯌꯣꯟ ꯌꯥꯅꯕ ꯄꯤꯖꯔꯛꯑꯦ ꯑꯗꯨꯗꯗꯤ ꯌꯦꯟꯗꯨꯁꯨ ꯑꯗꯨꯝ ꯆꯥꯔꯛꯄꯗ ꯑꯗꯨꯝ ꯐꯔꯛ ꯇꯥ ꯊꯝꯅꯦ ꯑꯗꯨꯅꯤ ꯑꯗꯨꯅ ꯕꯣꯏꯂꯔꯁꯤꯁꯨ ꯐꯠꯇ꯭ꯔꯕꯖꯥꯅꯦ ꯆꯥꯕꯁꯦ ꯑꯗꯨꯅꯤ ꯍꯧꯖꯤꯛꯀꯥꯟꯗꯤ ꯌꯥꯝ ꯂꯨꯔꯦ ꯆꯤꯟꯖꯥꯛꯁꯦ ꯆꯥꯕꯗ ꯈ꯭ꯋꯥꯏ ꯐꯕꯗꯤ ꯁꯟꯕ ꯃꯐꯩ ꯅꯥꯄꯤ ꯀꯔꯤ ꯀꯔꯥ ꯆꯥꯕꯅꯤꯅ ꯃꯣꯏꯗꯤ ꯁꯖꯤꯛ ꯀꯔꯤ ꯀꯔꯥ ꯑꯗꯨ ꯁꯟꯒꯨꯝꯕ ꯍꯥꯃꯦꯡꯒꯨꯝꯕ ꯍꯣꯏ ꯍꯣꯏ ꯏꯁ ꯍꯥꯃꯦꯡꯅ ꯕꯦꯁꯅꯦ ꯇꯥꯡꯕꯒꯤ ꯋꯥꯅꯤ
ꯍꯥꯃꯦꯡ ꯑꯣꯏꯅ ꯇꯧꯔꯗꯕꯅꯤ ꯃꯊꯪꯇꯗꯤ ꯌꯥ ꯌꯥꯝ ꯆꯥꯗ꯭ꯔꯖꯨ
ꯎꯝ
ꯐꯔꯦ ꯐꯔꯦ ꯑꯗꯨꯗꯤ ꯉꯁꯤꯒꯤꯗꯤ ꯄꯣꯊꯥꯔꯖꯤ ꯅꯪꯖꯨ ꯋꯥꯔꯝꯅꯅꯤ ꯍꯣꯏ ꯉꯁꯤꯗꯤ ꯄꯣꯊꯥꯔꯖꯤ ꯄꯣꯊꯥꯔꯖꯤ ꯒꯨꯠꯅꯥꯏꯠ ꯒꯨꯠꯅꯥꯏꯠ
ꯒꯨꯠꯅꯥꯏꯠ ꯒꯨꯠꯅꯥꯏꯠ